ꯍꯜꯂꯣ ꯎꯝ ꯀꯩꯗꯧꯔꯝꯃꯤꯅꯣ ꯇꯨꯝꯃꯕꯣ
ꯇꯨꯝꯗ꯭ꯔꯤ ꯇꯨꯝꯗ꯭ꯔꯤ ꯇꯨꯝꯃꯒꯦꯅ ꯇꯧꯔꯝꯃꯤꯅꯦ ꯑꯩꯁꯦ ꯑꯉꯥꯡ ꯈꯔ ꯂꯥꯏꯔꯤꯛ ꯇꯥꯛꯑꯝꯕ ꯇꯨꯏꯁꯟ ꯑꯦꯛꯖꯥꯝ ꯀꯨꯏꯔꯛꯇ꯭ꯔꯦꯅ ꯑꯉꯥꯡꯈꯩ ꯈꯔ ꯀꯩ ꯀꯩꯅꯣ ꯈꯔ ꯌꯦꯡꯉꯣ ꯌꯦꯡꯉꯝꯕꯅꯤ ꯃꯣꯏ ꯂꯣꯏꯔ ꯆꯠ ꯈꯤꯗꯉꯥꯏꯔꯤ ꯅꯪ ꯌꯥꯝ ꯇꯥꯟ ꯆꯥꯅꯕ ꯐꯣꯟ ꯇꯧꯔꯛꯑꯦ
ꯑꯣ ꯇꯨꯏꯁꯟ ꯇꯧꯕ ꯍꯧꯔꯕꯣ ꯅꯪ
ꯇꯨꯏꯁꯟ ꯒꯗꯤ ꯇꯧꯗ꯭ꯔꯦ ꯑꯩꯗꯣ ꯍꯟꯗꯛꯇꯤꯅꯦ ꯊꯕꯛ ꯈꯔ ꯆꯤꯜꯂꯦꯅ ꯑꯗꯨꯒꯤꯅꯦ ꯑꯗꯨꯒꯤ ꯃꯣꯏꯗꯣ ꯇꯨꯏꯁꯟ ꯑꯣꯏꯅ ꯄꯨꯔꯥ ꯇꯧꯗ꯭ꯔꯁꯨ ꯑꯦꯛꯖꯥꯝ ꯃꯌꯥ ꯑꯣꯏꯕꯒꯤ ꯃꯣꯏ ꯑꯇꯩ ꯇꯨꯏꯁꯟ ꯆꯠꯅꯔꯨꯔꯒ ꯅꯨꯡꯗꯥꯡ ꯍꯜꯂꯛꯑ ꯍꯜꯂꯛꯑꯒ ꯑꯋꯥꯠꯄꯗꯣ ꯈꯤꯇꯪ ꯈꯤꯇꯪ ꯌꯦꯡꯉꯣꯅ ꯌꯦꯡꯉꯝꯃꯤꯅꯦ ꯃꯣꯏꯁꯨ ꯑꯁ ꯍꯥꯀꯥꯝ ꯋꯥ ꯋꯥ ꯆꯜꯂꯤ ꯑꯣꯖꯥꯅ ꯃꯔꯣꯝꯃ ꯁꯥꯇ꯭ꯔꯅ ꯃꯔꯣꯝ ꯑꯃ ꯆꯠꯂꯣꯅ ꯊꯥꯗꯣꯛꯈ꯭ꯔꯕꯅꯤ
ꯑꯥ ꯍꯧꯖꯤꯛꯀꯥꯟꯗꯨꯅꯦ ꯑꯣꯖꯥꯁꯤꯅ ꯇꯥꯛꯆꯒꯦ ꯉꯥꯛ ꯉꯥꯏꯔꯝ ꯁꯥꯇ꯭ꯔ ꯇꯥꯛꯄꯤꯌꯣꯕ ꯅꯠꯇ꯭ꯔꯦ
ꯑꯉꯥꯡꯁꯤꯡꯁꯤꯕꯨ ꯀꯔꯝꯕ ꯃꯇꯝꯗꯕꯨ ꯂꯥꯏꯔꯤꯛ ꯄꯥꯔꯤꯅꯣ ꯈꯪꯄꯣꯠꯇ꯭ꯔꯦꯀꯣ ꯍꯥꯏꯔꯨ ꯌꯥꯕꯗꯤ ꯅꯠꯇꯦ ꯇꯧꯔꯤꯁꯤ ꯇꯨꯏꯁꯟꯁꯤꯅ ꯇꯨꯝꯕꯩ ꯍꯧꯒꯠꯂꯛꯄꯗꯩꯩꯅꯅꯦ ꯐꯃꯨꯡꯁꯦ ꯇꯨꯏꯁꯟ ꯂꯣꯏꯔꯒꯅꯦ ꯐꯃꯨꯡ ꯀꯥꯈꯠꯈꯤꯗꯣꯏꯁꯦ
ꯎꯝ ꯑꯩꯁꯦ ꯅꯉꯣꯟꯗ ꯅꯍꯥꯟꯒꯤ ꯅꯪ ꯂꯥꯏꯔꯤꯛ ꯑꯃ ꯂꯩꯕ ꯆꯠꯄꯗꯣ ꯅꯪꯅ ꯑꯗꯨꯗꯣ ꯑꯝꯇ ꯅꯪ ꯄꯥꯕ ꯂꯣꯏꯔꯗꯤ ꯑꯝꯇ ꯋꯥꯏꯒꯦꯅ ꯍꯥꯏꯒꯦ ꯇꯧꯅꯦ
ꯑꯣ ꯋꯥꯏꯌꯣ ꯋꯥꯏꯌꯣ ꯑꯩꯗꯣ ꯄꯥꯕ ꯂꯣꯏꯗ꯭ꯔꯤ ꯂꯣꯏꯗ꯭ꯔꯤꯕꯀꯣ ꯑꯗꯣꯏꯁꯨꯅꯦ ꯅꯪ ꯍꯥꯟꯅ ꯄꯥꯔꯣ ꯂꯣꯏꯔꯒꯨꯝꯕ ꯂꯣꯏꯗꯤ ꯂꯣꯏꯗꯣꯔꯕꯅꯦ ꯑꯗꯣꯏꯁꯨꯅꯦ ꯑꯩꯗꯣ ꯑꯗꯨꯒ ꯄꯥꯕꯩ ꯇꯥꯏꯃꯤꯡꯗ ꯂꯩꯇ꯭ꯔꯦ ꯍꯧꯖꯤꯛꯀꯥꯟꯁꯦ ꯑꯉꯥꯡꯒꯤ ꯄꯩꯈꯥ ꯀꯩꯀꯥ ꯇꯧꯁꯤꯜꯂꯛꯇꯧꯕꯅꯦ ꯑꯗꯩ ꯁꯣꯟꯗꯑꯩꯒꯤ ꯑ ꯊꯕꯛ ꯑꯃꯒꯤꯁꯨ ꯆꯦ ꯆꯥꯡ ꯈꯔ ꯆꯦꯟꯅꯕ ꯑꯩꯁꯦ ꯑꯗꯨꯒꯤ ꯀꯣꯆꯠ ꯆꯠꯄꯒ ꯅꯨꯡꯗꯥꯡ ꯍꯜꯂꯛꯑꯒ ꯑꯉꯥꯡꯈꯩ ꯑꯦꯛ ꯖꯥꯝ ꯃꯌꯥꯒꯤ ꯑꯩꯅ ꯇꯨꯏꯁꯟ ꯇꯧꯔꯝꯕ ꯉꯥꯛꯇꯅꯤꯅꯅꯦ ꯑꯩꯁꯤꯁꯨꯅꯦ ꯄꯨꯔꯥ ꯇꯧꯔꯔꯣꯏ ꯍꯥꯏꯕꯁꯨ ꯍꯦꯛ ꯉꯝꯗꯕ ꯑꯗꯨꯗꯨꯒꯤꯅꯦ ꯈꯔ ꯆꯤꯜꯂꯤ ꯅꯪ ꯍꯥꯟꯅ ꯅꯪꯒꯤꯗꯣ ꯁꯤꯖꯤꯟꯅꯖꯔꯣ
ꯅꯪ ꯂꯣꯏꯔꯀꯥꯟꯗ ꯑꯗꯨꯝ ꯄꯥꯒꯦꯗ ꯑꯩ ꯌꯥꯝꯗꯤ ꯊꯨꯕꯕꯨꯗꯤ ꯅꯠꯇꯦ ꯑꯗꯨꯏꯁꯨ ꯁꯨꯝ ꯃꯇꯝ ꯂꯦꯟꯅꯤꯉꯥꯏ ꯂꯩꯇꯕꯒꯤ ꯄꯥꯅꯤꯡꯉꯛꯄꯗꯣ
ꯍꯣꯏ ꯍꯣꯏ ꯄꯥꯎꯑꯣ ꯄꯥꯎꯑꯣ ꯑꯩꯅꯦ ꯎꯝ ꯍꯌꯦꯡ ꯍꯥꯡꯆꯤꯠꯀꯨꯝꯕꯅꯦ ꯅꯣꯏꯔꯣꯝꯗ ꯂꯥꯛꯇꯧꯕ ꯂꯩꯌꯦꯕꯀꯣ ꯅꯣꯏ ꯑꯗꯣꯝꯗ ꯄꯨꯔꯥꯕꯨꯗꯤ ꯌꯧꯔꯛꯇꯧꯇꯦ ꯑꯗꯨꯑꯣꯏꯁꯨ ꯑꯗꯨꯗ ꯌꯧꯁꯤꯜꯂꯛꯑꯒꯅꯦ ꯏꯕꯥꯅꯤ ꯂꯧꯅꯕ꯭ꯔꯥ ꯀꯩꯅꯣ ꯇꯧꯔꯁꯦ
ꯍꯣꯏ ꯌꯥꯏꯌꯦ ꯅꯪ ꯂꯣꯏꯔꯀꯥꯟꯗ ꯑꯣꯏꯅ ꯑꯗꯨꯝ ꯍꯥꯏꯔꯛꯑꯣ ꯑꯗꯣ ꯅꯪ ꯄꯥꯊꯣꯛꯑꯣ ꯅꯨꯡꯉꯥꯏꯇꯦ ꯇꯜꯂꯦ
ꯑꯥ ꯑꯥ ꯍꯣꯏ ꯍꯣꯏ ꯍꯣꯏ ꯑꯁ ꯂꯣꯏꯗ꯭ꯔꯣꯕꯅꯤꯗ ꯑꯗꯨ ꯌꯥꯝꯅ ꯀꯟꯅꯕꯨ ꯅꯨꯡꯉꯥꯏꯕ ꯑꯣꯏꯔꯝꯗꯦꯗ ꯑꯦꯗꯚꯔꯇꯥꯏꯖꯅ ꯍꯦꯜꯂꯝꯃꯤꯗ
ꯍꯣꯏ ꯑꯗꯨ ꯂꯩꯗꯤ ꯂꯩꯕꯅꯦ ꯑꯗꯨꯝꯕ ꯅꯡ ꯑꯗꯣ ꯅꯪ ꯅꯍꯥꯟ ꯅꯪ ꯂꯥꯛꯀꯅꯤꯕꯨ ꯀꯩ ꯂꯩꯒꯦ ꯀꯥꯏ ꯋꯥꯏꯗꯅꯣ
ꯑꯩꯔꯣ ꯑꯩꯁꯦ ꯑꯩꯈꯣꯏꯅꯦ ꯀꯩꯅꯣ ꯇꯧꯕꯅꯦ ꯏꯃꯥꯟꯅꯕꯤ ꯑꯃ ꯂꯨꯍꯣꯡꯗꯧꯕ ꯑꯃ ꯌꯥꯎꯕ ꯑꯗꯨꯗꯨꯅꯦ ꯂꯨꯍꯣꯡ ꯇ꯭ꯔꯤꯉꯩ ꯃꯃꯥꯡꯗꯅꯦ ꯑꯝꯇꯅꯦ ꯄꯨꯜꯍꯧꯁꯦꯅ ꯍꯥꯏꯅꯕꯅꯦ ꯑꯁꯣꯂꯣꯝꯗꯒꯤ ꯅꯣꯏꯔꯣꯝ ꯈꯔ ꯍꯦꯟꯗꯣꯛꯑꯒ ꯆꯠꯂꯒꯕꯨꯗꯤ ꯑꯣꯏꯗꯣꯏꯅꯦ ꯅꯣꯏꯔꯣꯝꯗꯕꯨꯗꯤ ꯅꯠꯇꯦ ꯑꯗꯨꯗꯨꯒꯤꯅꯦ ꯑꯩꯁꯦ ꯂꯥꯛꯀꯗꯧꯕꯅꯤ ꯄꯩꯁꯥꯅꯤ
ꯑꯣ ꯍꯣ ꯑꯩꯅ ꯈꯪꯕ ꯃꯤꯔꯣ
ꯑ ꯅꯪꯅ ꯈꯪꯕ꯭ꯔꯥ ꯈꯪꯗꯕ꯭ꯔꯥ ꯈꯪꯗꯦꯅꯦꯍꯦ ꯑꯩꯈꯣꯏꯒꯤ ꯏꯃꯥꯟꯅꯕꯤ ꯍꯥꯏꯁꯦ ꯑꯩꯈꯣꯏꯗꯩꯗꯤ ꯑꯍꯟ ꯑꯣꯏꯗꯣꯏꯅꯤꯗ ꯃꯣꯏꯅ ꯑꯗꯨꯝ ꯑꯗꯨꯝ ꯊꯥꯏꯅ ꯊꯦꯡꯅꯈꯤꯕ ꯍꯣꯁꯇꯦꯜꯗ ꯀꯩꯗ ꯂꯩꯃꯤꯟꯅꯔꯝꯕꯒꯤ ꯑꯗꯨꯝ ꯈꯪꯅꯕꯗꯣ ꯑꯣꯏꯗꯣꯏꯅꯦꯕꯀꯣ
ꯑꯣ
ꯑꯗꯨꯗ ꯑꯗꯨꯝ ꯀꯩꯅꯣ ꯑꯣꯏꯅ ꯆꯠꯂꯨꯔꯁꯦ
ꯑꯩꯁꯨ ꯑꯩꯁꯨ ꯑꯩꯁꯨ ꯏꯆꯦ ꯑꯃ ꯂꯨꯍꯣꯡꯒꯗꯕ ꯑꯃ ꯂꯩꯌꯦꯕ ꯅꯪꯅ ꯍꯥꯏꯕ ꯃꯐꯝ ꯑꯗꯨꯋꯥꯏꯗ ꯑꯗꯨꯝ ꯃꯥꯟꯅꯔꯝꯒꯗꯕ ꯕ ꯅꯪꯅ ꯍꯥꯏꯗꯣ ꯑꯣꯏꯔꯝꯕꯁꯨ ꯌꯥꯏ ꯑꯩꯈꯣꯏꯒꯤ ꯃꯊꯛ ꯑꯣꯏꯔꯒ ꯁꯨꯝ ꯇꯤꯟꯅꯕꯅꯦꯅ ꯍꯥꯏꯕꯗꯣ
ꯎꯝ ꯎꯝ ꯎꯝ ꯑꯣꯏꯔꯝꯗꯣꯏ ꯄꯣꯠꯅꯤ
ꯀꯌꯥꯗ ꯇꯥꯒꯦ
ꯇꯥꯡꯁꯦ ꯍꯟꯗꯛꯀꯤ ꯇꯥꯡ ꯇꯔꯥꯉꯥ ꯑꯗꯨꯋꯥꯏꯗ ꯇꯔꯥꯉꯥꯗ ꯇꯃꯥꯂꯦ ꯆꯤꯡꯄꯣꯠꯅ
ꯏꯕꯅꯤꯒꯤꯁꯤ
ꯎꯝ ꯑꯣꯏꯔꯝꯃꯅꯤ ꯑꯣꯏꯔꯝꯃꯅꯤ ꯑꯥ ꯂꯥꯛꯇꯣꯏꯅꯦ ꯑꯩ ꯍꯌꯦꯡ ꯍꯥꯟꯅꯅꯦ ꯃꯣꯏꯒꯤ ꯑ ꯑꯩꯈꯣꯏꯒꯤꯅꯦ ꯑꯗꯨꯗ ꯂꯩꯃꯤꯟꯅꯔꯝꯕꯁꯤꯡꯗꯣ ꯍꯥꯟꯅ ꯄꯨꯜꯂꯒꯅꯦ ꯕ꯭ꯔꯥꯏꯠ ꯇꯨꯕꯤꯒꯤ ꯇꯥꯏꯞꯇ ꯄꯨꯔꯥ ꯑꯣꯏꯅ ꯆꯠꯊꯣꯛꯄꯗꯤ ꯅꯠꯇ꯭ꯔꯒ ꯃꯌꯨꯝꯗ ꯆꯥꯛ ꯑꯣꯏꯅ ꯆꯥꯔꯁꯦꯅ ꯍꯥꯏꯕ ꯆꯠꯊꯣꯛ ꯈꯣꯠꯇꯣꯛꯄꯗꯗꯤ ꯅꯨꯡꯉꯥꯏꯇ꯭ꯔꯦꯅꯅꯦ
ꯎꯝ
ꯑꯗꯨꯗꯨꯒꯤ ꯆꯥꯔꯁꯦꯅ ꯇꯧꯔꯝꯃꯤꯅꯦ ꯑꯁ ꯒꯌꯥꯟꯒ ꯇꯥꯄꯣꯠꯇꯦꯗ ꯇꯧꯔꯤꯁꯦ ꯕꯥꯇꯣꯟ ꯃꯌꯥꯝꯁꯤꯅꯅꯦ ꯍꯧꯖꯤꯛꯁꯤꯕꯨ ꯀꯩꯅꯣ ꯐꯥꯏꯔꯦꯟ ꯂꯝꯇꯥꯗꯣ ꯉꯥꯏꯌꯦ ꯏꯉꯥ ꯏꯉꯦꯟꯁꯤꯗꯕꯨ ꯅꯣꯡꯃꯀꯥꯡꯗꯦ
ꯅꯪꯅ ꯅꯪꯅ ꯁꯪꯒ ꯈꯔ ꯆꯥꯎꯕꯩꯅꯤꯗꯅ
ꯎꯝ ꯑꯩꯇꯪꯒꯤ ꯋꯥ ꯅꯠꯇꯕ ꯌꯨꯝ ꯑꯩꯈꯣꯏ ꯏꯃꯨꯡꯒꯤ ꯑꯣꯏꯅ ꯀꯥꯡꯗ꯭ꯔꯕꯗꯣ ꯑꯩꯒꯤ ꯏꯃꯨꯛ ꯂꯥꯛꯀꯅꯤ ꯏꯃꯥꯒꯤ ꯑꯃꯨꯛ ꯂꯥꯛꯀꯅꯤ ꯏꯄꯥꯒꯤ ꯑꯃꯨꯛ ꯂꯥꯛꯀꯅꯤ ꯕꯥꯇꯣꯟ ꯃꯌꯥꯝꯁꯦ
ꯃꯥꯅꯦ ꯑꯩꯒꯤꯗꯤ ꯑꯩꯗꯤ ꯀꯌꯥ ꯂꯥꯛ
ꯑꯥ ꯑꯗꯣ ꯂꯨꯍꯣꯡ ꯀꯩꯍꯣꯡꯕꯇꯪ ꯅꯠꯇꯕ ꯍꯧꯖꯤꯛꯀꯥꯟꯁꯤꯅꯅꯦ ꯑꯃ ꯌꯨꯝ ꯁꯪꯒꯥꯕ ꯆꯨꯔꯥꯛ ꯀ꯭ꯔꯣꯟ ꯑꯉꯥꯡꯒꯤ ꯁꯣꯁꯇꯤ ꯑꯗꯨꯝ ꯉꯥꯏ ꯇꯥ ꯉꯥꯏꯇ ꯂꯥꯛꯄꯒꯤꯅꯦ ꯂꯨꯍꯣꯡ ꯄꯟꯊꯥꯒꯤ ꯈꯤꯇꯪ ꯅꯠꯇꯕꯤꯗ ꯍꯦꯟꯅ ꯆꯤꯜꯍꯟꯕꯗꯣ ꯕꯥꯔꯇꯣꯟꯗꯣ ꯑꯃ
ꯑꯥ ꯍꯣꯏ ꯑꯩꯈꯣꯏꯁꯨ ꯑꯩꯈꯣꯏꯁꯨ ꯌꯨꯝꯗ ꯌꯨꯝꯒꯤ ꯈꯔꯕꯨꯗꯤ ꯂꯥꯛꯑꯦ ꯑꯗꯨꯒ ꯑꯩꯒꯤ ꯑꯣꯏꯅꯗꯤ ꯏꯃꯥꯟꯅꯕꯤꯒꯨꯝꯕꯗꯣ ꯏꯍꯣꯡ ꯍꯣꯡꯅꯗꯕ꯭ꯔꯥ ꯈꯪꯗꯦ ꯍꯟꯗꯛꯁꯦ ꯏꯔꯥꯛ ꯂꯥꯛꯇꯦ ꯕꯥꯔꯇꯣꯟ ꯅꯨꯡꯇꯣꯟꯒ ꯑꯝꯇ ꯑꯩ ꯍꯧꯖꯤꯛ ꯏꯆꯦꯗꯨꯕꯨꯗꯤ ꯂꯥꯛꯑꯦꯕ ꯏꯆꯦꯗꯣ ꯑꯩꯈꯣꯏꯒ ꯌꯥꯝ ꯍꯥꯏꯗꯤ ꯃꯔꯤꯗꯣ ꯌꯥꯝ ꯅꯛꯅꯗ꯭ꯔꯁꯨ ꯑꯗꯨꯝ ꯎꯝ ꯏꯃꯥꯕꯣꯛ ꯍꯣꯏꯒꯤ ꯀꯩꯅꯣ ꯃꯆꯥꯁꯤꯡ ꯊꯣꯛꯄꯒꯤꯀꯣ ꯑꯗꯨꯝ ꯈꯪꯅꯒꯤꯕꯗꯣ ꯈꯪꯅꯒꯤꯕꯗꯨꯒꯤ ꯑꯩꯈꯣꯏꯒꯤ ꯌꯨꯝꯒꯤꯁꯨ ꯕꯥ ꯇꯣꯟ ꯇꯧꯔꯛꯑꯦ ꯑꯗꯨꯒ ꯑꯩꯒꯤꯁꯨ ꯇꯧꯔꯛꯄꯅꯦꯕ
ꯑꯣ
ꯌꯥꯝ ꯍꯦꯟꯅ ꯈꯪꯅꯔꯨꯕ ꯅꯛꯅꯔꯨꯕꯩ ꯅꯠꯇ꯭ꯔꯁꯨ ꯑꯗꯨꯝ ꯈꯪꯅꯩꯌꯦꯕ ꯃꯁꯛꯀ ꯑꯗꯨꯝ ꯐꯖꯕꯅꯦ
ꯐꯖꯕꯅꯤ ꯐꯖꯕꯅꯤ ꯍꯣꯡꯈꯤꯕꯗꯨꯅ ꯐꯔꯦ ꯂꯤꯁꯜꯂꯛꯑꯅꯤ ꯑꯗꯨꯗꯩ ꯍꯦꯟꯖꯤꯟꯈ꯭ꯔꯗꯤ ꯃꯥ ꯕꯥꯕꯔ ꯍꯣꯡꯉꯧꯕꯅ ꯐꯔꯅꯤ ꯑꯩꯈꯣꯏ ꯐꯥꯎꯕ ꯀꯥꯏꯅꯣ ꯍꯥꯏꯒꯠꯂꯛꯑ ꯀꯥꯟꯁꯤꯗ ꯅꯠꯇ꯭ꯔꯥ
ꯎꯝ ꯃꯥꯏ ꯅꯨꯄꯥꯗꯣ ꯊꯕꯛ ꯇꯧꯋꯦ ꯍꯥꯏꯕ꯭ꯔꯥ ꯀꯩꯅꯣꯝ ꯍꯥꯏꯌꯦ
ꯑꯣ
ꯈꯪꯕꯔꯥ꯫
ꯍꯪꯗꯦꯅꯦꯍꯦ ꯑꯗꯨꯒꯗꯤ ꯍꯪ ꯂꯥꯛꯇꯦ ꯅꯍꯥꯟꯗꯤꯅꯦ ꯂꯨꯍꯣꯡꯗꯧꯔꯦ ꯑꯗꯨ ꯇꯧꯔꯦ ꯑꯗꯨꯁꯨꯅꯦ ꯂꯨꯍꯣꯡꯕꯗꯨꯁꯨ ꯈꯔ ꯊꯨꯅ ꯂꯦꯞꯄ ꯃꯥꯜꯂꯦꯕ ꯃꯣꯏꯒꯤꯗꯣ꯫
ꯍꯣꯏ꯫
ꯑꯗꯨ ꯗꯨꯒꯤꯅꯦ
ꯑꯪ ꯑꯗꯨ ꯃꯣꯏ꯫ ꯎꯝ ꯃꯣꯏ ꯏꯃꯥꯕꯣꯛꯅ ꯍꯥꯏꯕꯗꯅꯦ ꯀꯨꯊꯤ ꯌꯦꯡꯕ ꯃ ꯃꯇꯝꯗ ꯍꯟꯇꯛ ꯍꯣꯡꯍꯧꯗ꯭ꯔꯗꯤ ꯍꯥꯏꯗꯤ꯫ ꯑꯃ ꯐꯔꯛ ꯇꯥꯕꯩ ꯆꯍꯤ ꯐꯠꯇꯕꯤ ꯀꯥ ꯇꯥꯏꯌꯦꯅ ꯍꯥꯏꯌꯦꯕ꯫ ꯑꯗꯨ ꯗꯨꯒꯤ ꯈꯔ ꯊꯨꯅ ꯃꯞ ꯎꯝ ꯑꯗꯨꯝ ꯂꯦꯞꯁꯟꯈꯤꯕꯅꯦ ꯈꯣꯠꯄꯅꯦꯅ ꯍꯥꯟꯅꯗꯩꯁꯨ ꯑꯗꯨꯝ ꯍꯥꯏꯅꯔꯒ ꯂꯩꯔꯕ ꯃꯥꯜꯂꯦ꯫
ꯎꯝ꫰꫰
ꯍꯥꯏꯗꯤ ꯍꯣꯡꯕꯒꯤ ꯑꯗꯨꯝ ꯃꯥꯡꯒꯣꯟꯒ ꯀꯥꯔꯒꯀꯣ꯫ ꯑꯗꯨꯗꯨꯒꯤ꯫ ꯊꯨꯅ ꯂꯦꯞꯁꯟꯕꯗꯣ ꯃꯣꯏ ꯀꯩꯝ ꯑꯀꯥꯏꯕ ꯂꯩꯇꯕ ꯑꯣꯖꯥꯅꯤꯗ ꯍꯥꯟꯅ ꯔꯦꯗꯤꯗ ꯂꯩꯔꯝꯅꯤꯅ꯫
ꯑꯣ ꯍꯣꯏ ꯊꯕꯛ ꯏꯪꯈꯥꯡꯁꯨ ꯇꯧꯋꯦ ꯍꯥꯏꯕꯅꯤꯅ ꯃꯌꯨꯝ ꯃꯀꯩ ꯁꯥꯕ ꯈꯣꯠꯄ꯫ ꯅꯨꯄꯤꯁꯨ ꯑꯎꯟꯄꯣꯠ ꯂꯥꯡꯕ ꯂꯣꯏꯔꯝꯃꯅꯤ ꯑꯗꯨꯅꯅꯦ꯫
ꯍꯣꯏ꯫ ꯑꯗꯨꯒꯨꯝꯕ ꯅꯠꯇ꯭ꯔꯗꯤ ꯈꯨꯗꯛꯇꯒ ꯂꯦꯞꯁꯜꯂꯛꯑꯗꯤ ꯀꯥꯏꯗꯩ ꯉꯝꯕꯅꯣꯗ ꯂꯨꯍꯣꯡꯕꯒ꯫
ꯎꯝ꯫ ꯃꯥꯅꯦ ꯍꯧꯖꯤꯛ ꯃꯇꯝꯒꯤ ꯄꯩꯁꯥ ꯈꯨꯠ ꯆꯪꯁꯤꯗ ꯅꯠꯇ꯭ꯔꯥ꯫ ꯂꯨꯍꯣꯡꯕꯝꯗ ꯇꯧꯅꯔꯤꯕ ꯃꯌꯥꯝ ꯏꯃꯥꯏ ꯑꯩꯈꯣꯏ ꯀꯣꯛ ꯉꯥꯎꯋꯤ꯫
ꯅꯨꯄꯥ ꯃꯌꯨꯝꯗꯒꯤ ꯄꯩꯁꯥꯒ꯫ ꯂꯧꯔꯒ ꯂꯨꯍꯣꯡꯕꯗꯨꯖꯨ ꯀꯩꯁꯨꯝ ꯏꯀꯥꯏꯗꯅ ꯍꯧꯖꯤꯛꯀꯥꯟ꫰꫰
ꯏꯀꯥꯏꯖꯩꯗ ꯍꯥꯏꯗꯤꯅꯦ ꯅꯨꯄꯥꯥ ꯃꯌꯨꯝꯗꯩꯩ ꯂꯧꯕ ꯍꯥꯏꯗꯣ ꯑ ꯈꯥꯏꯗꯣꯏꯅꯣ ꯑꯩꯗꯣ ꯃꯣꯏ ꯃꯣꯏ ꯌꯨꯝꯗꯨꯗ ꯆꯠꯂꯣꯏꯗꯧꯕ ꯅꯠꯇꯦ ꯍꯥꯏꯕ ꯂꯧꯔꯨꯔꯒ ꯑꯩ ꯑ ꯏꯊꯟꯗꯅꯦ ꯂꯥꯛꯇꯣꯏꯗꯣ ꯑꯩꯈꯣꯏ ꯌꯨꯝꯗꯩ ꯃꯤ ꯆꯠꯃꯤꯟꯅꯗꯧꯁꯨ ꯅꯠꯇꯦ ꯅꯠꯇ꯭ꯔꯥ꯫ ꯍꯌꯦꯡ ꯄꯩꯁꯥꯗꯣ ꯂꯧꯁꯜꯂꯨꯔꯒ ꯑꯁ ꯌꯥꯝ ꯏꯀꯥꯏꯗꯣꯏ ꯃꯥꯜꯂꯤ ꯀꯣꯟꯅꯒ ꯂꯩꯍꯧꯕꯗꯣ ꯑꯩꯗꯤ
ꯍꯣꯏ ꯅꯪ ꯖꯇ꯭ꯔꯥ ꯉꯝꯃꯛꯑꯣ ꯒꯨꯝꯕ ꯈꯔ ꯍꯥꯏꯅꯕꯗꯤ ꯍꯥꯏꯅꯩꯀꯣ꯫
ꯈꯔ ꯈꯔ ꯃꯣꯏꯒꯤ ꯇꯧꯐꯝ ꯊꯣꯛꯄ ꯐꯤꯔꯣꯟ ꯊꯣꯟꯕ ꯈꯣꯠꯄꯗꯨꯅ ꯑꯃꯅꯤ ꯑꯥ ꯑꯗꯨꯒꯩ ꯇꯧꯔꯣ ꯑꯗꯥ ꯇꯧꯔꯣ ꯀꯥꯏꯗꯨꯗꯤ ꯏꯀꯥꯏꯖꯩ ꯑꯗꯨꯅ ꯂꯩꯔꯒ ꯄꯨꯗꯣꯏꯗꯨꯅ ꯍ‌ꯦꯟꯅ ꯏꯀꯥꯏꯖꯒꯔꯦ ꯌꯥꯎꯗ꯭ꯔꯁꯨ ꯇꯣꯛꯑꯁꯟ
ꯍꯣꯏ꯫
ꯑꯩꯈꯣꯏꯅ ꯄꯤꯈꯤꯕ ꯄꯩꯁꯥꯗꯨꯅ ꯄꯨꯒꯩ ꯄꯨꯔꯛꯑꯒ ꯃꯤꯅ ꯋꯥ ꯃꯊꯛ ꯊꯪꯗꯣꯏꯗꯨꯅ ꯍꯦꯟꯅ ꯏꯀꯥꯏꯖꯈ꯭ꯔꯦ꯫
ꯃꯥꯅꯦ꯫ ꯑꯁ ꯍꯧꯖꯤꯛꯀꯥꯟꯗꯤꯅꯦ ꯁꯅꯥꯒꯤ ꯃꯃꯜꯅ ꯃꯔꯣꯟ ꯑꯃ ꯇꯥꯡꯉꯤꯕ ꯂꯨꯍꯣꯡꯕꯗ ꯁꯅꯥꯒ ꯑꯝ ꯇ ꯄꯨꯕ ꯉꯝꯗꯣꯏ ꯃꯥꯟꯗ꯭ꯔꯦ꯫
ꯇꯥꯡꯉꯤꯅꯦ ꯀꯩꯅꯣ ꯇꯧꯔꯤꯁꯤꯕꯣ ꯂꯨꯄꯥ ꯂꯥꯛ ꯑꯃ ꯄꯥꯏꯔꯒ꯫ ꯂꯤꯛ ꯈꯪꯗꯦ ꯁꯅꯥ ꯈꯪꯗꯦ ꯑꯆꯧꯕ ꯂꯣꯏꯅ ꯁꯥꯕ ꯀꯣꯟꯅꯔꯝꯃꯤꯝꯅꯤ ꯍꯥꯟꯅꯗꯤ꯫ ꯍꯧꯖꯤꯛꯅ ꯁꯅꯥ ꯁꯟꯗ ꯂꯤꯁꯤꯡ ꯌꯥꯡꯈꯩ ꯄꯤꯔꯒ꯫ ꯀꯃꯥꯏꯅꯕꯨ ꯂꯤꯛ ꯑꯆꯧꯕ ꯑꯃ ꯁꯥꯒꯦ ꯍꯥꯏꯔꯗꯤ ꯂꯨꯄꯥ ꯂꯤꯁꯤꯡ ꯂꯥꯛ ꯃꯉꯥ ꯇꯔꯨꯛ ꯄꯥꯏꯗꯣꯏꯔꯕ꯫ ꯍꯧꯖꯤꯛ ꯇꯧꯗꯣꯏꯁꯤꯕꯣ ꯑꯁ ꯀꯩꯅꯣ ꯒ꯭ꯌꯥꯟ ꯑꯝ ꯇꯥꯗꯦ꯫
ꯑꯗꯨꯅꯦ ꯁꯅꯥꯒ ꯑꯝꯇ ꯄꯨꯕ ꯉꯝꯃꯔꯣꯏꯅ꯫
ꯍꯥꯟꯅꯗꯤ ꯑꯋꯨꯟꯄꯣꯠꯇ ꯂꯨꯄꯥ ꯂꯥꯛ ꯑꯃ꯫ ꯈꯔ ꯍꯦꯟꯗꯣꯛ ꯍꯦꯟꯖꯤꯟ ꯑꯃ ꯈꯔ ꯍꯦꯟꯗ‌ꯣꯛ ꯍ‌ꯦꯟꯖꯤꯟ ꯂꯩꯔꯅꯤ ꯁꯅꯥꯗ ꯂꯨꯄꯥ ꯂꯥꯛ ꯑꯃ ꯑꯅꯤꯒ ꯑꯃ ꯀꯝ ꯇꯧꯕ ꯍꯥꯏꯁꯦ ꯐꯅꯌꯥꯝ ꯐꯪꯉꯦ ꯍꯥꯏꯕ ꯍꯥꯟꯅꯗꯗꯤ ꯍꯣꯡꯕꯅꯤꯅ ꯄꯣꯠ ꯆꯩꯁ‌ꯦ ꯌꯦꯡꯉꯣ꯫
ꯍꯧꯖꯤꯛ ꯍꯧꯖꯤꯛꯀꯥꯟꯗꯤꯅꯦ ꯂꯨꯍꯣꯡꯕ ꯑꯝꯗ ꯏꯁ ꯂꯥꯛ ꯃꯉꯥ ꯇꯔꯨꯛ ꯂꯩꯇ꯭ꯔꯗꯤ ꯌꯥꯗ꯭ꯔꯦ꯫
ꯌꯥꯗ꯭ꯔꯦ ꯌꯥꯗ꯭ꯔꯦ ꯑꯥ꯫
ꯁꯅꯥꯕꯨ ꯄꯨꯒꯗꯕꯑꯣ ꯎꯄꯨ ꯀꯥꯡꯊꯣꯟ ꯃꯔꯣꯟ ꯑꯃ ꯇꯥꯡꯉꯤꯕ꯫ ꯑ ꯎꯝ ꯎꯄꯨ꯫ ꯎꯄꯨ ꯃꯃꯥꯏ ꯃꯉꯥ ꯄꯥꯟꯕꯤꯕꯨ ꯍꯥꯏꯕꯣ ꯇꯔꯨꯛ ꯄꯥꯟꯕꯤꯕꯖ ꯍꯥꯏꯕ‌ꯑꯣ ꯆꯠꯅꯕꯤꯁꯦ ꯌꯥꯎꯗ꯭ꯔꯗꯤ ꯑꯃꯨꯛꯁꯨ ꯌꯥꯎ ꯍꯥꯏꯗꯤ ꯑꯉꯥꯎꯕ ꯇꯥꯗꯣꯏꯕ
ꯇꯥꯗꯣꯏꯅꯤ ꯇꯥꯗꯣꯏꯅꯤ ꯃꯇꯝꯒ ꯆꯥꯅꯥꯅ ꯅꯍꯥꯟꯋꯥꯏ ꯗꯗꯤ ꯄꯪꯄꯨ ꯄꯨꯅꯔꯝꯃꯤꯗꯣ ꯍꯧꯖꯤꯛꯀꯥꯟꯗꯗꯤ ꯑꯥ ꯐꯃꯨꯡ ꯐꯪꯉꯤ ꯑꯁ ꯏꯁꯄꯣꯟꯁ ꯌꯥꯎꯕꯤ ꯑꯗꯨꯗꯩ ꯁꯣꯐꯥ ꯐꯪꯉꯤ ꯚꯤ ꯑꯥꯏ ꯄꯤ ꯁꯣꯐꯥ ꯑꯗꯒꯤ ꯑꯁ ꯈꯪꯗ꯭ꯔꯦ ꯑ ꯀꯩ ꯍꯥꯏꯗꯣꯏꯅꯣ ꯐ꯭ꯔꯤꯖ ꯐꯪꯏ ꯅꯍꯥꯟꯋꯥꯏꯗꯤ ꯐ꯭ꯔꯤꯖ ꯑꯃ ꯄꯨꯔ ꯂꯣꯏꯔꯦ ꯍꯧꯖꯤꯛꯇꯤ ꯗꯕꯜ ꯗꯣꯔ ꯑꯥ ꯇ꯭ꯔꯤꯄꯜ ꯗꯣꯔ ꯍꯥꯏꯗꯅ ꯒ꯭ꯌꯥꯟ ꯑꯃ ꯇꯥꯗꯦ
ꯅꯪ ꯌꯨꯝꯗ ꯀꯩ ꯀꯩ ꯇꯧꯔ ꯂꯩꯔꯤꯒꯦ ꯀꯩꯝ ꯇꯧꯗꯕ꯭ꯔꯣ
ꯑꯣ ꯍꯧꯖꯤꯛ ꯐꯥꯎꯒꯤꯗꯤ ꯀꯩꯁꯨ ꯊ‌ꯣꯏꯗ‌ꯣꯛ ꯇꯧꯗꯦ ꯑꯉꯥꯡ ꯅꯨꯕꯤ ꯈꯔ ꯂꯥꯏꯔꯤꯛ ꯇꯥꯛꯄ ꯑꯗꯒꯤ ꯑꯩꯒꯤ ꯆꯦ ꯆꯥꯡ ꯈꯔ ꯆꯦꯟꯊꯣꯛ ꯆꯦꯟꯁꯤꯟ ꯇꯧꯔꯤꯌꯦ ꯀꯩ ꯀꯩ ꯈꯔ ꯊꯥꯖꯤꯟꯒꯦꯅ ꯑꯗꯨꯒ ꯑꯗꯨ ꯃꯉꯥꯏꯔꯦ ꯍꯧꯖꯤꯛꯀꯥꯟꯗꯤ ꯀꯩꯁꯨ ꯊꯣꯏꯗꯣꯛꯄ ꯇꯧ
ꯍꯣꯏ ꯍꯧꯖꯤꯛꯀꯥꯟ ꯃꯇꯝ ꯂꯦꯟꯐꯝꯁꯨ ꯈꯪꯗꯦ ꯑꯦꯛꯖꯥꯝ ꯊꯥꯔꯤꯅꯦꯅ ꯇꯧꯔꯤꯁꯤꯁꯨꯅꯦ ꯀꯣꯏꯁꯟꯅ ꯅꯨꯡ ꯀꯣꯏꯁꯟꯅ ꯁꯨꯝ ꯆꯍꯤ ꯈꯨꯗꯤꯡꯒꯤ ꯁꯨꯝ ꯁꯨꯝ ꯂꯨꯁꯜꯂꯛ ꯁꯨꯝ ꯂꯨꯁꯜꯂꯛ ꯈꯔ ꯈꯔ ꯐꯔꯛꯀꯗ꯭ꯔꯥ ꯍꯥꯏꯔꯒ
ꯇꯧꯗꯅꯤ ꯑꯩꯈꯣꯏꯅ ꯇꯧ ꯁꯥꯔꯤꯁꯦ ꯇꯧꯔꯤꯅꯦꯅꯅꯦ ꯑꯣꯏꯕ꯭ꯔꯥꯁꯨ ꯑꯣꯏꯗ
ꯑꯗꯨꯅꯤ ꯄꯩꯁꯥ ꯅꯨꯡꯁꯥ ꯃꯌꯥꯝ ꯂꯩꯗꯅ ꯁꯔꯀꯥꯔꯒꯤ ꯊꯕꯛ ꯑꯃ ꯅꯝꯅꯤꯁꯨ ꯅꯠꯇꯦ
ꯑꯗꯨꯅꯤ ꯑꯗꯨꯅꯤ ꯄꯩꯁꯥ ꯄꯥꯏꯕꯈꯩꯗꯤꯅꯦ ꯍꯟꯗꯛ ꯅꯝꯅꯕꯁꯤꯡꯗꯨꯁꯨ ꯌꯥꯝ ꯑꯣꯏꯅꯈ꯭ꯔꯦ ꯏꯃꯥꯟꯅꯕꯤꯁꯤꯡꯒ
ꯑꯩꯈꯣꯏꯅ ꯀꯩꯁꯨꯝꯇ ꯇꯧꯗ꯭ꯔꯕꯅꯤꯅ ꯑꯗꯨꯝ ꯂꯩꯔꯦ
ꯎꯝ ꯑꯗꯨꯅꯦ ꯄꯩꯁꯥ ꯄꯥꯏꯕ ꯃꯐꯝꯗ ꯄꯣꯛꯑꯝꯗꯕꯁꯦ ꯃꯊꯥ ꯁꯥꯗ꯭ꯔꯥ
ꯁꯥꯏ ꯁꯥꯏ ꯃꯐꯝ ꯑꯣꯟꯊꯣꯛꯎꯕ ꯌꯥꯕꯗꯤ ꯅꯠꯇꯕꯅꯤꯅ ꯑꯗꯨꯝ ꯂꯩꯔꯦ ꯑꯗꯨꯅꯤ
ꯑꯗꯨꯅꯦ ꯑꯩꯈꯣꯏꯗꯤ ꯏꯁꯥꯅ ꯇꯥꯟꯖꯒꯗꯕꯅꯦꯕ ꯏꯁꯥꯅ ꯍꯣꯠꯅꯔꯒ ꯏꯁꯥꯅ ꯇꯥꯜꯂꯒ ꯅꯨꯡꯉꯥꯏꯔꯛ ꯀꯗꯕ ꯃꯤꯅꯦꯕ
ꯎꯝ ꯎꯝ ꯎꯝ ꯍꯣꯠꯅꯕ ꯑ ꯇꯥꯟꯕꯗ ꯐꯪꯗ꯭ꯔꯒꯅ ꯑꯗꯨꯝ ꯂꯩꯕ ꯍꯥꯏꯗꯨꯅꯤ ꯁꯨꯃꯥꯏꯅ
ꯑꯗꯨ ꯅꯪ ꯅꯍꯥꯟꯒꯤ ꯂꯥꯏꯔꯤꯛꯇꯣ ꯑꯩꯁꯨ ꯂꯩꯒꯦꯅ ꯈꯟꯕꯅꯦꯕ ꯂꯩꯔꯒꯦꯅ ꯑꯩꯁꯦ ꯕꯨꯛ ꯏꯁꯇꯣꯔꯗ ꯆꯠꯂꯨꯔꯕꯅꯦ ꯑꯗ‌ꯣ ꯐꯪ ꯗ꯭ꯔꯦ ꯑꯗꯨꯗꯨꯒꯤꯅꯦ ꯑꯩꯅ ꯄꯥꯗꯤ ꯌꯥꯝ ꯄꯥꯅꯤꯡꯉ‌ꯦꯕ ꯅꯪꯅ ꯅꯍꯥꯟ ꯊꯝꯃꯛꯄꯗꯣ ꯑꯗꯒꯤ ꯃꯃꯤꯡꯗꯣ ꯇꯥꯕ ꯀꯥꯟꯗ ꯁꯨꯝ ꯑꯩꯅ ꯌꯥꯝ ꯄꯥꯅꯤꯡꯈꯤꯕ ꯂꯥꯏꯔꯤꯛ ꯑꯣꯏꯕꯒ
ꯎꯝ ꯑꯁ ꯌꯥꯝ ꯇ꯭ꯔꯦꯟꯗꯤꯡꯅꯤ ꯀꯩꯅꯣ ꯍꯧꯖꯤꯛꯀꯥꯟꯗꯤ ꯏꯟꯁꯇꯥꯒ꯭ꯔꯥꯝꯗ ꯀꯩꯗꯒꯁꯦ ꯑꯁ ꯃꯗꯨꯒꯤ ꯋꯥꯔꯤꯁꯤꯗꯒꯤ ꯃꯇꯦꯛ ꯃꯇꯦꯛꯀ ꯂꯧꯊꯣꯛꯑꯒ ꯇꯧꯅꯩꯁꯤꯡꯗꯣ ꯑꯗꯨꯒ ꯊꯑꯣꯏꯅ ꯄꯥꯔꯨꯔꯒꯗꯤꯅꯦ ꯑꯗꯨꯃꯥꯏꯅ ꯀꯩꯁꯨ ꯨ ꯌꯧꯗꯦ ꯃꯒꯨꯟꯗꯣ ꯇ꯭ꯔꯦꯂꯔꯅ ꯈꯔ ꯍꯦꯜꯂꯦ ꯗꯨꯅꯤ
ꯍꯣꯏꯗꯣ ꯃꯤ ꯃꯤꯉꯣꯟꯗ ꯁꯨꯝ ꯑꯍꯥꯥꯟꯕ ꯑꯦꯇ꯭ꯔꯦꯛꯁꯟ ꯌꯥꯝꯅ ꯄꯤꯕ ꯂꯥꯏꯔꯤꯛ ꯇꯣ ꯑꯣꯏꯈꯤꯕꯗꯩ ꯑꯩꯗ‌ꯣ ꯌꯥꯝ ꯄꯥꯅꯤꯡꯉꯕ
ꯂꯩꯅꯈꯤꯕꯩꯅꯤ ꯅꯪ ꯐꯪꯗ꯭ꯔꯤꯗꯣ ꯅꯍꯥꯟꯒꯅꯦ ꯗꯃꯥ ꯑꯃ ꯂꯩꯍꯧꯔꯤꯅꯤ ꯑꯩꯅ ꯀꯥꯟꯗ ꯗꯨꯕꯨꯗꯤ
ꯍ‌ꯣꯏ ꯑꯩ ꯑꯃ ꯑꯩ ꯍꯥꯌꯦꯡ ꯑꯩ ꯈꯔ ꯂꯩꯔꯒꯕꯨꯗꯤ ꯆꯠꯅꯤ ꯑꯗꯣ ꯑꯗꯨꯗꯁꯨ ꯑꯗꯨꯝ ꯂꯩꯕ꯭ꯔꯥꯕꯨꯗꯤ ꯌꯦꯡꯅꯤ ꯂꯩꯕꯨꯗꯤ ꯂꯩꯒꯤꯅꯤꯕ ꯑꯩ ꯑꯩ ꯑꯗꯨꯗꯣ ꯁꯨꯝ ꯊꯝꯅꯤꯡ ꯊꯝꯁꯨ ꯊꯝꯅꯤꯡꯉꯦꯕꯗꯣ ꯌꯥꯝꯅ ꯍꯧꯖꯤꯛ ꯌꯥꯝ ꯄꯥꯅꯤꯡꯉꯕꯒꯤ ꯑꯩꯅ ꯅꯪꯉꯣꯟꯗ ꯍꯪꯉꯛꯏꯅꯤ ꯍꯣꯏ ꯑꯗꯨꯗꯤ ꯅꯪ ꯂꯥꯛꯄ ꯀꯥꯟꯗꯣ ꯑꯗꯨꯗ ꯍꯥꯏꯐꯦꯠ ꯀꯩꯅꯣ ꯇꯧꯔꯁꯦ ꯅꯪꯅ ꯄꯥꯕ ꯂꯣꯏꯊꯣꯛꯑꯣ ꯌꯥꯝꯗ꯭ꯔꯦꯅ ꯍꯥꯏꯔꯝꯅꯤꯅ
ꯑꯥ ꯑꯥ ꯑꯥ ꯍꯣꯏ ꯍꯣꯏ ꯍꯣꯏ ꯑꯗꯨꯒꯅꯦ ꯑꯩ ꯀꯩꯅꯣꯒꯤꯗꯨꯗ ꯍꯌꯦꯡ ꯂꯥꯛꯄꯩꯗꯣ ꯅꯪꯉꯣꯟꯗꯅꯦ ꯌꯨꯝꯗꯩ ꯊꯣꯛꯂꯛꯇ꯭ꯔꯤꯉꯩꯗ ꯑ ꯄꯥꯎ ꯍꯥꯏꯔꯛꯑꯒꯦ
ꯑꯣ ꯍꯣꯏ ꯍꯣꯏ ꯑꯗꯨꯗꯤ ꯍꯣꯏ ꯊꯝꯃꯒꯦ ꯀꯣ ꯇꯨꯝꯖꯔꯣ ꯅꯪꯁꯨ ꯑꯩꯁꯨ ꯇꯨꯝꯃꯗꯕꯅꯤ ꯎꯝ ꯊꯝꯃꯦ ꯊꯝꯃꯦ